ꯊꯝ ꯍꯝ ꯀꯗꯔꯖꯅꯣ ꯇꯥꯏ ꯇꯥ ꯇꯥꯏ ꯇ ꯈ
ꯉꯥꯏꯈꯣ ꯅꯪ ꯍꯧꯖꯤꯛ ꯂꯩꯐꯝꯗꯣ
ꯑꯥ
ꯑꯩꯈꯣꯏ ꯈꯨꯟꯒꯤ ꯅꯨꯄꯤꯁꯤꯡꯁꯨ ꯂꯩꯌꯦ ꯅꯪ ꯈꯪ꯭ꯔ ꯐꯪꯗꯦꯕ꯭ꯔꯗꯤ ꯃꯣꯏꯁꯨ ꯀꯥꯏꯅꯣ ꯖꯤꯟ ꯀꯂ ꯀꯔꯒ ꯂꯩꯅꯦ ꯂꯩꯅꯤꯡꯅꯤ ꯉ ꯈꯪ ꯉꯝꯗ ꯈꯪꯗꯕ ꯀꯥꯏꯕ
ꯑꯍꯣꯏ ꯂꯩꯁꯥꯕꯤ ꯃꯆꯥꯁꯤꯡꯗꯤ ꯂꯩꯌꯦ
ꯂꯩꯁꯥꯕꯤ ꯃꯆꯥꯁꯤꯡꯗꯤ ꯅꯠꯇꯦ ꯂꯩꯁꯥ ꯑꯉꯥꯡ ꯅꯠꯇ꯭ꯔꯦ ꯀꯩꯅꯣ ꯀꯣꯂꯦꯖ ꯀꯋꯥꯔꯒ ꯃꯥꯁꯇꯔꯁ ꯇꯝꯝꯕꯁꯨ ꯂꯩꯌꯦꯦ
ꯎꯝ
ꯅꯣꯏ ꯅꯣꯏ ꯈꯪꯕ꯭ꯔꯥ ꯈꯪꯗꯕꯗꯤ ꯈꯪꯗꯦꯕ ꯑꯩ
ꯍꯣꯏ ꯑꯩꯈꯣꯏꯗ ꯂꯩ ꯑꯩꯈꯣꯏ ꯁꯤꯗ ꯂꯩꯔꯗꯤ ꯈꯪꯒꯅꯤꯗ ꯑꯩ ꯑꯩꯈꯣꯏ ꯑꯗꯨꯝ ꯑꯩꯈꯣꯏ ꯅꯪꯗꯤ ꯍꯧꯖꯤꯛ ꯀꯩꯗꯧꯔꯤꯕ ꯝ
ꯑꯥ
ꯍꯧꯖꯤꯛꯇꯤ ꯀꯩꯗꯧꯔꯒꯦ ꯅꯪꯕꯨ
ꯑꯁ ꯑꯩ ꯀꯩꯁꯨ ꯇꯧꯔꯤꯅ ꯅꯪ ꯀꯣꯜ ꯇꯧꯔꯛꯄ ꯉꯥꯏꯔꯤꯅꯦ
ꯃꯩꯃ ꯇꯕꯗꯤ
ꯅꯣ ꯀꯩꯅꯨꯅꯦ
ꯑ ꯏꯦ
ꯅꯪꯗꯤ ꯀꯩꯗꯧꯔꯤꯕ ꯀꯩꯩꯅꯣ ꯅꯨꯃꯤꯠꯁꯨ ꯇꯥꯒꯦ ꯋꯥꯛꯀꯤꯡ ꯆꯠꯁꯤꯔꯣ
ꯀꯕ ꯀꯛꯆꯤꯡ ꯆꯠꯄ ꯂꯣꯏꯔ ꯍꯜꯂꯛꯇ ꯉꯥꯏꯔ ꯍꯧꯖꯤꯛ ꯑꯩ ꯀꯩꯅꯣ ꯁꯦꯛꯊꯛꯏꯅꯦ
ꯌ ꯉꯜꯅꯦ ꯀꯅꯥ ꯀꯅꯥꯒ ꯆꯠꯄ ꯑꯩꯕꯨꯗꯤ ꯀꯧꯗꯦꯕ ꯆꯠꯁꯦ ꯍꯥꯏꯅ ꯅꯪ ꯅꯪꯅꯕꯨ ꯌꯥꯝ ꯐꯠꯇꯦ
ꯑꯁ ꯑꯩ ꯑꯩ ꯋꯥꯋꯥꯛꯀꯤꯡ ꯅꯨꯄꯤꯒ ꯆꯠꯅꯤꯡꯗꯦ ꯅꯨꯄꯤꯁꯤꯡꯗꯤ ꯑꯌ ꯑꯩꯅ ꯋꯥꯔꯦ ꯑꯩ ꯋꯥꯔꯦ ꯑꯗꯨꯝ ꯍꯥꯏꯒꯜꯂꯦ ꯑꯗꯨꯅ ꯑꯩ ꯇꯜꯂꯦ ꯑꯩ ꯑꯗꯨꯝꯕꯗꯤ ꯄꯨꯅꯤꯡꯗꯦ
ꯑꯩ ꯇꯧꯗꯣꯏ ꯅꯨꯄꯥꯗꯒꯤ ꯍꯦꯟꯅ ꯀꯟꯕꯅꯦ ꯑꯩꯁꯦ
ꯑꯣ ꯑꯣꯃꯥꯏ ꯀꯌꯥꯠ ꯌꯥꯝ ꯇꯤꯅꯩꯔꯍꯦ ꯑꯗꯨꯗꯤ ꯀꯠꯇꯧꯔꯦꯍꯦ ꯌꯥꯝ ꯄꯨꯅꯤꯡꯉꯦꯍꯦ ꯁꯤꯗꯤ ꯌꯥꯝ ꯄꯨꯅꯤꯡꯉꯦ ꯁꯤꯗꯤ ꯀꯃꯥꯏꯅ ꯇꯧꯅꯤ ꯑꯁ ꯍꯌꯦꯡꯃꯛ ꯄꯨꯔꯒꯦ
ꯎꯔꯒ ꯑꯃꯨꯛ ꯀꯤꯕ ꯍꯧꯔꯅꯤ
ꯀꯔꯤꯒꯤꯒꯤ ꯇꯔ ꯄꯍꯤꯗꯦ ꯑꯩꯅ ꯆꯦꯟꯕ ꯉꯝꯃꯔꯣꯏ ꯈꯜꯂꯤꯔꯣ ꯑꯁꯦꯡꯕ ꯌꯥꯝ ꯋꯥꯏ ꯉꯁꯤꯁꯦ ꯑꯁ
ꯀꯩꯀꯩ ꯇꯧꯕꯒꯦ ꯃꯤ ꯀꯌꯥ ꯆꯠꯂꯤ ꯅ ꯋꯥꯪ ꯋꯥꯛꯀꯤꯡ ꯆꯠꯀꯗꯣ
ꯏꯃꯥꯟꯅꯕ ꯑꯃꯒ ꯆꯠꯄꯅꯦ ꯑꯩꯈꯣꯏ ꯏꯕꯥꯅꯤꯈꯛ ꯆꯠꯄꯅꯦ ꯁꯤ ꯀꯣꯂꯦꯖꯇꯨꯗ ꯎꯝ ꯀꯔꯤ ꯃꯤ ꯅꯤꯐꯨ ꯅꯤꯐꯨ ꯌꯥꯡꯈꯩ ꯆꯠꯀꯗ꯭ꯔꯣ ꯀꯩꯅꯣꯅꯦ
ꯅꯠꯇꯦ ꯑꯍꯨꯝ ꯃꯔꯤ ꯃꯉꯥ ꯆꯠꯄ ꯌꯥꯗ꯭ꯔꯣ
ꯑꯇꯣꯞꯄꯁꯤꯡꯗꯤ ꯕꯣꯜ ꯁꯥꯟꯅꯕ ꯆꯠꯂꯦ ꯑꯗꯒꯤ
ꯅ ꯅꯪꯗꯤ ꯕꯣꯜ ꯍꯩꯗ꯭ꯔꯦ
ꯑꯩꯈꯣꯏꯗꯤ ꯕꯣꯜ ꯂꯦꯞꯄꯤ ꯍꯧꯖꯤꯛ ꯍꯣꯏ ꯑꯩꯈꯣꯏꯗꯤ ꯍꯧꯖꯤꯛ ꯑꯩꯈꯣꯏꯗꯤ ꯍꯧꯖꯤꯛ ꯁꯤꯕꯣꯒꯤ ꯁꯤꯖꯟ ꯅꯠꯇꯦ ꯑꯗꯨꯅꯤ ꯑꯣꯐ ꯁꯤꯖꯟꯅꯦ ꯑꯗꯨꯅ ꯑꯩ ꯔꯦꯁ ꯂꯧꯔꯤꯌꯦ ꯑꯗꯨꯒꯤ ꯀꯣꯏꯕ ꯂꯥꯡꯕ ꯈꯔ ꯇꯧꯔꯤꯌꯦ ꯑꯩꯅ ꯍꯥꯏꯔꯤꯁꯦ ꯇꯥꯗ꯭ꯔꯕꯣ ꯑꯩꯈꯣꯏꯒꯤꯗꯤ ꯕꯣꯜ ꯍꯧꯖꯤꯛ ꯑꯣꯐ ꯁꯤꯖꯟꯅꯦ ꯑꯗꯨꯗꯒꯤ ꯀꯣ ꯀꯣꯏꯕ ꯂꯥꯡꯕ ꯆꯠꯂꯤ ꯍꯥꯏꯕ ꯑꯗꯨꯒ ꯑꯣꯒꯁ ꯑꯣꯒꯁ ꯗꯦꯠ ꯐꯤꯐꯇꯤꯟꯗꯒꯤ ꯗꯦꯠ ꯁꯤꯛꯁꯇꯤꯟꯗꯒꯤꯗꯤ ꯑꯃꯨꯛ ꯕꯣꯔꯒꯤ ꯁꯤꯖꯟ ꯍꯧꯔꯅꯤ ꯑꯗꯒꯤ ꯅꯦꯛꯁ ꯖꯨꯂꯥꯏꯒꯤ ꯁꯦꯀꯦꯟ ꯋꯤꯛꯇꯒꯤꯗꯤ ꯊꯥ ꯕꯣꯠ ꯁꯅꯕ ꯑꯦ ꯁꯤꯖꯟ ꯁꯤꯖꯟ ꯂꯩꯔꯤꯁꯤꯗꯤ ꯀꯩꯅꯣꯅꯦꯃꯥꯡꯗ ꯂꯩꯕꯅꯤꯅꯦ ꯍꯧꯖꯤꯛꯇꯤ ꯑ ꯈꯨꯟ ꯈꯨꯟ ꯀꯩꯗ ꯂꯩꯦꯈꯥꯏ ꯂꯩꯈꯥꯏ ꯂꯩꯈꯥꯏ ꯂꯩꯦꯈꯥꯏꯒꯤ ꯏꯣ ꯅꯦ ꯇꯅꯦ ꯍꯣꯏꯗ ꯄ꯭ꯔꯦꯛꯇꯤꯁꯇꯧ ꯄ꯭ꯔꯦꯛꯇꯤꯁꯇꯤ ꯁꯦꯀꯦꯟ ꯋꯤꯛꯇꯒꯤꯍꯧꯗꯣꯏꯅꯦ ꯑꯩꯈꯣꯏꯅꯦ ꯑꯗꯨꯒꯤ
ꯣ ꯌꯥꯝ ꯍꯩꯕ ꯇꯥꯏꯞꯇ ꯃꯤꯁꯤꯔꯣ
ꯑꯩꯈꯣꯏꯗꯤ ꯃꯦꯁꯤꯁꯦ ꯅꯠꯆꯗꯦ
ꯔꯣꯅꯥꯜꯗꯣꯕꯨꯁꯨ ꯑꯃꯨꯛ ꯄꯥꯝꯗꯦ ꯍꯥꯏꯔꯛꯀꯅꯤ ꯔꯣꯅꯥꯜ ꯔꯣꯅꯥꯜꯗ ꯄꯝ ꯑꯗꯨꯒ ꯃꯤꯗꯤ ꯃꯤ ꯅꯠꯇ꯭ꯔꯦ
ꯆꯠꯂꯍꯦ ꯃꯁꯤ ꯃꯗꯨꯏ ꯃꯤꯗꯨꯅꯕꯨ ꯏꯁ ꯆꯠꯂꯍꯦ
ꯀꯅꯥꯗꯕꯨ
ꯃꯥꯗꯣ ꯈꯪꯕ꯭ꯔꯥ ꯂꯦꯞꯄ ꯌꯥꯔꯦ ꯍꯥꯏꯕ꯭ꯔꯥ ꯈꯪꯕ꯭ꯔꯥ ꯃꯥꯞꯄ ꯄꯌꯥꯔꯦꯣꯅ ꯑꯗꯨ ꯂꯞ ꯄꯌꯥꯥꯔ ꯍꯥꯏ
ꯍ ꯃꯥꯃꯥ ꯃꯥꯗꯤꯦ ꯑꯍꯟ ꯑꯣꯏꯔꯤꯁꯤꯗꯤ
ꯑꯍꯟ ꯑꯣꯏꯔꯦ ꯑꯍꯟ ꯑꯣꯏꯔꯗꯤ ꯑꯩ ꯀꯣꯆꯄꯨ ꯍꯥꯏꯗꯣꯏꯅꯦ ꯑꯣꯖꯥ ꯑꯩ ꯀꯩꯅꯣ ꯐꯝꯍꯟ ꯔꯣ ꯍꯥꯏꯅ ꯍꯥꯏꯒꯗꯕꯅꯦ ꯂꯣꯏꯔꯝꯗꯥꯏ ꯑꯗꯨꯒꯒꯨꯝꯕ ꯊꯣꯛꯍꯟꯕ ꯑꯃ ꯃꯤ ꯋꯥꯅꯔꯀꯥꯟꯗ ꯈꯛ ꯆꯤꯟꯕ ꯉꯝꯅꯕ ꯑꯃꯣ ꯑꯗꯨꯗꯤ ꯅꯠꯇꯦ ꯀꯗꯥꯏꯗꯒꯤ ꯃꯥꯅ ꯂꯣꯏ ꯃꯥꯡꯍꯜꯂꯦ ꯆꯥꯔꯖ ꯃꯌꯥꯝꯗꯣ ꯌꯦꯡꯉ
ꯅꯠꯇꯦ ꯆꯥꯟꯁ ꯃ ꯃꯥꯡꯍꯟꯕ ꯅꯠꯇꯦ ꯌꯦꯡꯉꯦ ꯀꯩꯅꯣ ꯌꯦꯡꯕꯒꯤ ꯈꯪꯉꯤꯅꯦ ꯑꯩꯁꯨ
ꯀꯔꯤꯒꯤ ꯈꯪꯗꯦꯅ
ꯈꯪꯉꯒ ꯍꯥꯏꯔꯤꯁꯤꯗꯤ ꯃꯥꯁꯨ ꯁꯥꯟꯅꯕ ꯍꯥꯏꯩꯔꯤꯁꯤ ꯁꯤꯗꯤ ꯅꯍꯥꯟꯗꯤ ꯍꯧꯖꯤꯛꯅ ꯈꯔ ꯑꯍꯟ ꯑꯣꯏꯕꯒꯤ ꯈꯔ ꯁꯣꯜꯂꯤꯦꯅꯦ ꯍꯣꯏ
ꯁꯦꯀꯦꯟ ꯃꯦꯁꯇꯣ ꯈꯛ ꯌꯦ ꯎꯖꯕꯤꯦꯀꯤꯁꯇꯥꯟ ꯄꯪꯕ ꯇꯤꯝꯗꯨꯒ ꯁꯥꯟꯅꯔꯒ ꯒꯣꯜ ꯑꯅꯤꯈꯛ ꯆꯂ ꯑꯗꯨꯒ ꯃꯥꯅ ꯏꯁ ꯑꯥꯏ ꯑꯦꯝ ꯕꯦꯛ ꯑꯥꯏ ꯑꯦꯝ ꯕꯦꯛ ꯀꯥꯏꯅ ꯊꯥꯔꯠ ꯃꯦꯠꯁꯇꯣ ꯐꯖꯔꯦ ꯑꯦꯝ ꯦꯛ ꯔꯤꯇꯔꯟ ꯔꯤꯇꯟ ꯍꯥꯏꯈ꯭ꯔꯦ ꯑꯃ ꯑꯃꯣ ꯑꯥꯏ ꯒꯣ ꯕꯦꯛ ꯑ ꯑꯦꯝ ꯕꯦꯛ ꯍꯥꯏꯕꯗ ꯑꯥꯏ ꯒꯣ ꯕꯦꯛ ꯇꯥꯈ꯭ꯔꯦꯕ ꯃꯥꯏꯗꯣ
ꯅꯠꯇ ꯃꯣꯏ ꯑꯍꯥꯟꯕ ꯃꯦꯠꯁꯇꯁꯨ ꯀꯩꯅꯣ ꯗ꯭ꯔꯣ ꯑꯣꯏꯔꯦꯗꯅ ꯑꯗꯨꯒ ꯁꯦꯀꯦꯟ ꯃꯦꯠꯁꯇꯅ ꯑꯣ ꯆꯅꯦ ꯑꯗꯨꯒ ꯍꯧꯖꯤꯛ ꯃꯊꯪꯗꯗꯤ ꯌꯦꯡꯉꯣ ꯐꯖꯅ ꯁꯥꯔꯛꯑꯅꯤ ꯃꯥ
ꯑꯣꯏꯔꯔꯣꯏ ꯑꯣꯏꯔꯔꯣꯏ ꯒꯣꯠ ꯁꯨꯡ ꯆꯟ ꯉꯝꯃꯣꯏ
ꯉꯝꯗ꯭ꯔꯁꯨ ꯃꯥ ꯌꯥꯎꯔꯗꯤ ꯋꯥ ꯂꯣꯏꯔꯦ ꯃꯁꯛ ꯎꯔꯗꯤ ꯂꯣꯏꯔꯦ ꯑꯩꯒꯤꯗꯤ ꯉꯝꯕ ꯉꯝꯗꯕ ꯗꯔꯀꯥꯔ ꯑꯣꯏꯔꯦ ꯑꯩꯉꯣꯟꯗ ꯍꯣꯏ ꯁꯛ ꯈꯛꯇ ꯌꯦꯡꯉꯤꯅꯦ ꯆꯥꯛꯁꯨ ꯁꯛꯁꯨ ꯃꯆꯥꯁꯨ ꯀꯩꯅꯣ ꯕꯣꯜ ꯁꯥꯟꯅꯕꯁꯨ
ꯕꯣꯜ ꯌꯦꯡꯉꯨꯗꯅ ꯍꯧꯖꯤꯛ ꯃꯦꯁꯤ ꯃꯦꯁꯤꯁꯨ ꯑꯍꯟꯅꯤꯌꯣ ꯊꯥꯔꯇꯤ ꯅꯥꯏꯟ ꯏꯔꯁ ꯁꯨꯔꯕꯅꯤ
ꯑꯦ ꯊꯥꯔꯇꯤ ꯅꯥꯏꯟ ꯁꯨꯔꯁꯨ ꯔꯣꯅꯥꯜꯗꯣꯅ ꯍꯦꯜꯂꯦꯗꯅ ꯆꯅꯤ
ꯑ ꯑꯩ ꯈꯪꯉꯕꯅꯦꯕ ꯔꯣꯅꯥꯜꯗꯣꯅ ꯊꯥꯔꯇꯤ ꯅꯥꯏꯟ ꯌꯔꯁ ꯁꯨꯔꯀꯥꯟꯗ ꯃꯥ ꯀꯔꯤ ꯇꯧꯕ ꯄꯨꯡ ꯑꯃꯒꯤ ꯌꯨꯔꯣ ꯀꯞꯇ
ꯉꯝꯃꯤꯗꯅꯦ ꯁꯅꯥꯒꯤꯗꯤ ꯌꯥꯎꯔꯤꯁꯤꯗꯤ ꯒꯣꯜ ꯆ ꯒꯣꯜ ꯆꯪꯗꯕꯩ ꯋꯥꯅꯦ
ꯑꯗꯨ ꯑꯗꯥꯏ ꯈꯪꯗꯦ ꯋꯥꯔꯜ ꯀꯞ ꯂꯧꯔꯛꯑꯣ ꯋꯥꯔꯜ ꯀꯞ ꯂꯧꯔꯒꯀꯣ ꯅꯣꯏꯒꯤ ꯔꯣꯅꯥꯜꯗꯣꯗꯣꯒꯣꯠꯅꯦ ꯍꯥꯏꯕ ꯑꯩ ꯌꯥꯒꯦ ꯑꯗꯨꯗꯤ ꯅ ꯇ ꯋꯥ
ꯍꯥꯏꯕꯅꯦ ꯑꯃ ꯃꯥꯅ ꯍꯟꯗꯛ ꯁꯣꯏꯗꯅ ꯀꯞ ꯂꯧꯒꯅꯤ ꯌꯦꯡꯉꯣ
ꯔ ꯀꯕꯨꯚꯦꯟꯨ꯭ꯔ ꯀꯥꯏꯅꯒ ꯍꯥꯏꯕꯗꯣ ꯃꯥꯅ ꯏꯁꯁꯨꯥꯏ ꯑꯗꯨ ꯀꯔꯤꯒꯤ ꯁꯞꯄꯣꯔꯠ ꯇꯧꯔꯤ
ꯇꯧꯔꯤ ꯀꯩꯅꯣ ꯃꯤꯅ ꯑꯄꯥꯝ ꯑꯄꯥꯝꯕꯗ ꯅꯪ ꯀꯩ ꯌꯦꯛꯄꯒꯒꯦ ꯊꯤꯡꯒꯅꯨ ꯇꯥꯅꯤꯡꯒꯦ ꯅꯊꯥꯅꯤꯇ ꯅꯥꯊꯟꯇ ꯅꯪꯒꯤ ꯁꯞꯄꯣꯔꯠ ꯑꯗꯨꯝ ꯇꯧꯔꯣ
ꯑꯩꯈꯣꯏꯗꯤ ꯃꯦꯁꯤ
ꯅꯪ ꯃꯦꯁꯤ ꯃꯦꯁꯤꯗꯤ ꯁꯨꯝ ꯌꯦꯡ ꯌꯦꯡꯅꯤꯡꯅꯦ ꯃꯤꯁꯤ ꯄꯥꯝꯗꯦ ꯅꯨꯡꯁꯤꯗꯦ ꯃꯤꯁꯤꯗꯒꯤꯗꯤ ꯈꯔ ꯀꯩꯅꯣ ꯅꯦꯃꯔꯗꯨꯅ ꯍꯦꯟꯅ ꯄꯥꯝꯃꯤ ꯅꯦꯃꯔꯒꯤ ꯄ꯭ꯂꯦꯗꯨꯅ ꯍꯦꯟꯅ ꯐꯖꯩꯕ ꯃꯤꯁꯤꯗꯤ ꯒꯣꯁ ꯒꯣꯁ ꯆꯟꯕ ꯈꯥꯛꯇꯅꯤꯕ꯭ꯂꯗꯤ ꯐꯖꯗꯦꯕ ꯋꯥ ꯂꯣꯏꯔ ꯁꯤꯗ ꯆꯀꯠ ꯆꯠꯀ ꯌꯥꯥꯡꯒꯅꯨ ꯇꯥꯅꯤꯡꯗꯦ
ꯑꯁ ꯃꯦꯁꯤꯗꯤꯦ ꯄ꯭ꯂꯦꯁꯨ ꯐꯖꯍꯜꯂꯤꯅꯦ ꯃꯣꯏ ꯑꯥꯔꯖꯦꯟ ꯁꯤꯅ ꯍꯥꯏꯗꯤ ꯑꯗ ꯒꯣꯜꯁꯨ ꯑꯃꯨꯛ ꯆꯅꯦ ꯃꯁꯥ ꯃꯇꯣꯝꯇꯅ ꯑꯃꯨꯛ
ꯑꯣ ꯒꯣꯜ ꯆꯪꯕ ꯒꯣꯜ ꯆꯟꯕ ꯋꯥ ꯉꯇꯅꯦꯕ ꯐꯖꯗꯔꯤꯕ ꯄ꯭ꯂꯦꯗꯤ ꯄꯤꯗꯤ ꯅꯦꯃꯔꯅꯦ ꯍꯦꯜꯂꯦꯕ
ꯅꯦꯃꯥꯗꯧ ꯅꯅꯤꯃꯥꯔꯣꯛ ꯀꯞ ꯃꯦꯁ ꯀꯌꯥ ꯁꯥꯟꯅꯈ꯭ꯔꯒꯦ
ꯅ ꯍꯥꯏꯗꯤ ꯃꯈꯣꯡ ꯁꯣꯛꯄꯒꯤ ꯍꯟꯗꯛ ꯆꯍꯤ ꯆꯍꯤ ꯅꯤꯄꯥꯜ ꯃꯥꯄꯜ ꯁꯨꯨꯔꯦꯗꯅꯐꯣꯛꯁꯅ ꯑꯗꯨꯒ ꯅꯣꯛ ꯀꯅꯨ ꯃꯁꯤ ꯅꯨꯄꯥꯔꯦ ꯁꯤ ꯃꯤꯁꯤꯗ ꯁꯦꯄꯣꯠꯁꯨ ꯇꯧꯏꯦ ꯍꯥꯏ ꯇꯥꯅꯤꯡꯗꯌꯦ
ꯈꯨꯏꯔꯝꯃꯅꯤꯅꯦ
ꯀꯨꯏꯔꯣꯏ ꯑꯩ ꯁ ꯀꯨꯏ ꯀꯨꯏꯔꯣꯏ ꯅꯪ ꯍꯥꯏꯅꯤꯡꯅꯤꯡꯕ ꯍꯥꯏꯖꯧ ꯑꯩ ꯀꯥꯏ ꯇꯣꯏꯏ
ꯋꯥꯔꯛ ꯀꯞꯇꯣ ꯍꯥꯟꯅ ꯂꯧꯔꯛꯑꯣ ꯍꯥꯏꯕ ꯑꯩ ꯌꯥꯒꯦꯕ ꯅꯣꯏꯒꯤ ꯔꯨꯅꯥꯗꯣꯗ ꯒꯣꯠ ꯍꯥꯏꯕꯗꯨꯣ
ꯂꯧꯔꯣꯑꯣ ꯑꯩ ꯒꯣꯠ ꯍꯥꯏꯕꯤꯒꯦ ꯑꯩ ꯈꯣꯏꯔꯝꯕꯤꯒꯦ ꯑꯩ ꯈꯣꯏꯔꯝꯕꯤꯒꯦ ꯅꯉꯣꯟꯗ
ꯑ ꯍꯟꯗꯛ ꯂꯧꯒꯦ ꯍꯥꯏꯒꯦꯕ ꯃꯥꯅ
ꯁꯨꯡꯑꯣꯣꯏ ꯑꯣꯏꯔꯣꯏ ꯍꯟꯗꯛꯇꯤ ꯃꯥ ꯁꯨꯡꯑꯣꯣꯏ ꯑꯣꯏꯔꯣꯏ
ꯎꯝ ꯃꯊꯪꯒꯤ ꯃꯦꯠꯆꯁꯁ ꯌꯦꯡꯉꯣ ꯑꯣꯏꯔꯗꯤ ꯎꯝ ꯅꯣꯏ ꯌꯨꯝꯗ ꯂꯥꯛꯑꯒ ꯑꯩ ꯅꯪꯒꯣ ꯍꯥꯠꯇꯣꯛꯀ ꯌꯦꯡꯉ
ꯑꯦ ꯍꯥꯠꯄꯤꯌꯨꯅꯦ ꯑꯗꯣ ꯑꯩ ꯍꯥꯏꯈꯤꯕ ꯑꯦꯝꯕꯥꯄꯤꯦꯅ ꯃꯣꯏꯒꯤ ꯍꯣꯞꯇꯣ ꯂꯣꯏ ꯊꯨꯒꯥꯏꯕꯤꯌꯨꯅꯦꯄꯦ ꯂꯩꯔꯤ ꯏꯪꯪꯂꯦ ꯂꯩꯔꯤ
ꯏꯪꯂꯦꯟꯕꯨꯗꯤ ꯏꯪꯂꯦꯟꯕꯨꯗꯤ ꯈꯪꯗꯦ ꯏꯁꯄꯦꯟꯒ ꯀꯩꯅꯣ ꯐ꯭ꯔꯥꯟꯁꯄꯨꯗꯤ ꯍꯧꯖꯤꯛ ꯍꯧꯖꯤꯛ ꯍꯣꯛꯇꯤ ꯂꯩ ꯑꯥꯔꯖꯦꯟꯇꯤꯅꯥꯗꯤ ꯑꯩ ꯀꯩ ꯁꯞꯄꯣꯔꯠ ꯇꯧꯅꯤꯡꯒꯦ ꯇꯥꯜꯂꯦ ꯄꯥꯝꯗꯦ ꯌꯥꯝ ꯍꯩꯔꯁꯨ ꯀꯩꯅꯣ ꯎꯝ ꯑꯔꯖꯦꯟꯇꯤꯅꯥ ꯑꯔꯖꯦꯟꯇꯤꯅꯥꯗ ꯑꯩꯅ ꯄꯥꯝꯕꯃꯛꯇꯤ ꯂꯩꯌꯦ ꯗꯥꯥꯏꯕꯂꯥ ꯤꯕꯂꯔ ꯗꯗꯥꯥꯏꯕꯂꯥꯔ ꯀꯗꯤꯦ ꯑꯗꯨ ꯅꯨꯄꯥꯗꯤ ꯁꯅꯥꯅꯕ ꯌꯥꯎꯗꯦ ꯍꯟꯗꯛ ꯃꯁꯛ ꯐꯖꯩꯦ ꯍꯥꯏꯔꯒ ꯅꯤꯁꯤ ꯆꯅꯕ ꯍꯦꯛ ꯇꯣꯛꯑꯕ ꯑꯗꯨꯒ ꯑꯃꯨꯛ ꯆꯪꯉꯒꯗꯤ ꯑꯩ ꯁꯞꯄꯣꯔꯠ ꯇꯧꯒꯦ ꯑꯔꯖꯦꯟꯇꯤꯅꯥꯗ ꯑꯣꯏ ꯃꯤꯦꯁꯤ ꯂꯩꯔꯤ ꯐꯥꯎꯗꯤ ꯑꯩ ꯁꯄꯣ ꯇꯧꯕ ꯉꯃꯜꯔꯣꯔꯦ
ꯑ
ꯁꯥꯎꯕ ꯌꯥꯗꯦ
ꯑꯗꯨꯑꯣ ꯑꯣꯏꯏꯗꯤ ꯣ ꯌꯦꯡꯗ꯭ꯔꯁꯨ ꯌꯥꯔꯦ
ꯑꯦ ꯌꯦꯡꯗ꯭ꯔꯗꯤ ꯔꯣꯅꯥꯜꯗꯣ ꯁꯅꯥ ꯃꯄꯥꯥ ꯑꯩꯗꯤ ꯑꯗꯨꯝ ꯌꯦꯡꯅꯤ ꯔꯣꯅꯥꯜꯗꯣꯁꯨ ꯄꯣꯔꯇꯨꯒꯥꯜꯗ ꯇꯧꯑꯣ ꯑ ꯄ꯭ꯔꯣꯇꯣꯒꯗꯁꯨ ꯁꯞꯄꯣꯔꯠ ꯇꯧꯕ ꯇꯧꯒꯦ ꯑꯩ
ꯋꯥꯎ ꯌꯥꯝ ꯊꯤ ꯇꯩꯔꯦꯍꯦ ꯁꯤꯗꯤ ꯀꯤꯕ ꯑꯃ ꯌꯥꯎꯔꯦ
ꯔꯣꯅꯥꯜꯗꯣ ꯔꯣꯅꯥꯜꯗꯣ ꯀꯃ ꯄꯥꯟꯖꯅꯦ ꯄꯣꯣꯔꯇꯨꯒꯜ ꯐꯅꯤ ꯌꯥꯝꯃꯤꯗꯣ ꯎꯝ ꯃꯥ ꯌꯥꯎꯗ꯭ꯔꯗꯤ ꯐꯦꯟ ꯑꯦ ꯌꯥꯝꯃꯨ
ꯌꯥꯝꯨꯦ ꯑꯣ ꯑꯗꯨꯕꯨꯗꯤ ꯆꯨꯝꯃꯤꯅꯦ ꯅꯣꯏꯒꯤ ꯕꯣꯠ ꯃꯌꯥꯝ ꯂꯩꯕꯩꯅꯤꯅꯦ ꯑꯗꯨꯕꯨꯗꯤ ꯄꯨꯔꯥ ꯔꯣꯅꯥꯜꯗꯣꯒꯤ ꯗꯥꯏ ꯍꯥꯔꯠ ꯐꯦꯟꯁꯤꯅꯦ ꯁꯤꯗꯤ ꯌꯥꯝ ꯊꯤ ꯅꯩꯌꯦꯅꯦ ꯑꯩꯅ ꯈꯜꯂꯝꯅꯤ ꯁꯤꯒ ꯑꯁ ꯌꯥꯝ ꯊꯤꯛ ꯈꯦꯠꯅꯔꯤꯅꯦ ꯅꯨꯄꯥꯗꯤ ꯍꯦꯜꯂꯤꯅꯦ ꯁꯤꯗꯤ
ꯔꫭꯅꯥꯜꯗꯣꯗꫭ ꯌꯦꯡꯉꯣ ꯃꯁꯛ ꯁꯛꯁꯨ ꯃꯁꯁꯨ ꯋꯥꯡ ꯆꯥꯎꯕ ꯅꯨꯄꯥꯁꯨ ꯄꯣꯛꯄ ꯅꯨꯄꯥ
ꯑꯗꯨꯗꯤ ꯅꯣꯏꯅ ꯍꯥꯏꯔꯛꯇ꯭ꯣꯏꯁꯦ ꯔꯣꯅꯥꯜꯗꯣꯗꯤ ꯋꯥꯡꯉꯦ ꯃꯁꯛꯁꯨ ꯐꯖꯩ ꯃꯕꯌꯥꯁꯨ ꯐꯖꯩ ꯒꯣꯜꯁꯨ ꯌꯥꯝ ꯆꯠꯂꯤ ꯍꯥꯏꯔꯛꯀꯅꯦ ꯑꯃꯨꯛ
ꯑꯣ ꯒꫭꯜꯁꯨ ꯌꯥꯝ ꯆꯂꯤꯗꯨꯗꯤ ꯅꯍꯥꯟꯗꯤ ꯍꯔꫭ ꯃꯥꯒꯤ ꯄ꯭ꯂꯦꯁꯤꯡꯗꯣ ꯌꯦꯡꯉꯣ ꯁꯣꯔꯠ ꯁꯣꯔꯠ ꯚꯤꯗꯤꯑꯣꯁꯤꯡꯗꯣ
ꯑꯥ ꯑꯣ ꯑꯩꯅ ꯍꯥꯏ ꯑ ꯑꯁꯤ ꯍꯥꯏꯔ ꯀꯔꯤꯁꯦ ꯈꯪꯉꯃꯤ ꯑꯩꯅ ꯍꯥꯏꯅꯤꯡꯕꯗꯤꯅꯦ ꯕꯣꯜꯗꯨ ꯂꯥꯏꯐ ꯌꯦꯡꯉꯣ ꯍꯥꯏꯕ ꯈꯪꯕ꯭ꯔꯥ ꯕꯣꯜꯗꯨ ꯂꯥꯏꯐ ꯌꯦꯡꯉꯣ ꯍꯥꯏꯕ ꯔꯤꯜꯁ ꯔꯤꯜꯁꯀꯨꯝꯕꯗꯨ ꯌꯦꯡꯒꯅꯨ ꯍꯥꯏꯕ
ꯔꯤꯜꯁꯗ‌ ꯅꯠꯇꯦ ꯁ ꯕꯤꯗꯤꯑꯣ ꯁꯤꯡꯁꯨ ꯂꯩ ꯀꯩꯒꯤꯅꯣ ꯀ ꯀ꯭ꯂꯕ ꯃꯆꯥꯁꯤꯡꯗ ꯁꯥꯟꯅꯕ ꯀꯥꯟꯗ
ꯅꯠꯇꯦ ꯅꯠꯇꯦ ꯑꯩꯅ ꯍꯥꯏꯕꯗꯤ ꯂꯥꯏꯐ ꯌꯦꯡꯉꯣ ꯍꯥꯏꯕ ꯂꯥꯏꯐꯇꯨ ꯌꯦꯡꯉꯀꯥꯟꯗ ꯈꯪꯒꯅꯦꯕ ꯁꯣꯔꯠ ꯚꯤꯗꯤꯑꯣꯗꯤ ꯍꯧꯖꯤꯛ ꯌꯦꯡꯉꯣꯅꯦ ꯄꯨꯡ ꯁꯦꯝ ꯁꯦꯝꯕ ꯌꯥꯏꯑꯕ ꯈꯪꯕ꯭ꯔꯥ
ꯄꯪ ꯁꯦꯝ ꯁꯦꯝꯕ ꯌꯥꯗꯤꯌꯦ ꯂꯥꯁ ꯀꯥꯏꯅꫭ ꯎꯝ ꯂꯥꯁ ꯏꯌꯔꯗꯁꯨ ꯃꯥ ꯋꯥꯔꯜꯀꯞ ꯁꯥꯟꯅꯕ ꯀꯥꯟꯗ ꯀꯩꯅꯣ ꯖꯝ ꯇꯧꯕ ꯀꯥꯟꯗ
ꯈꯪꯕ꯭ꯔꯥ ꯎꯕ꯭ꯔꯥ ꯑꯗꯨ ꯃꯤꯁꯤ ꯌꯧꯔꯣꯏꯕ ꯃꯤꯁꯤ ꯆꯝꯕꯥ ꯑꯗꯨ ꯃꯤꯁꯤꯅ ꯉꯝꯕ ꯈꯨꯗꯤꯡꯗꯤ ꯔꯣꯅꯥꯜꯗꯣ ꯉꯝꯃꯤ ꯕ ꯔꯣꯅꯥꯜꯗꯣꯅ ꯇꯧꯊꯣꯛꯄ ꯈꯨꯗꯤꯡ ꯉꯝꯕ ꯈꯨꯗꯤꯡ ꯃꯤꯁꯤ ꯁꯤ ꯉꯝꯗꯦꯕ
ꯑꯩ ꯋꯥ ꯍꯥꯏꯒꯦ ꯇꯨ ꯊꯥꯎꯖꯟ ꯅꯥꯏꯟꯗ ꯃꯦꯟꯆꯦꯁꯇꯔ ꯌꯨꯅꯥꯏꯇꯦꯠꯀ ꯕꯥꯔꯁꯣꯂꯣꯅꯥꯒ ꯆꯦꯝꯄꯤꯌꯟꯁ ꯂꯤꯒ ꯐꯥꯏꯅꯦꯜꯁ ꯁꯥꯟꯅꯕ ꯅꯨꯃꯤꯠ ꯃꯦꯁꯤꯅ ꯈꯣꯡꯎꯞ ꯆꯨꯞꯈꯤꯕꯗꯣ ꯈꯪꯕ꯭ꯔꯥ ꯍꯥ ꯃꯦꯁꯤꯅ ꯍꯤꯗꯤꯡ ꯇꯣꯡꯈꯠꯂꯒ ꯍꯤꯗꯤꯡ ꯆꯟꯈꯤꯕꯗꯣ ꯔꯣꯅꯥꯜꯗꯣ ꯌꯦꯡꯍꯧꯕꯗꯣ ꯑꯗꯨꯒ ꯔꯣꯅꯥꯜꯗꯣꯅ ꯈꯨ ꯈꯨꯒ ꯒ꯭ꯔꯥꯎꯟꯗ ꯈꯨ ꯈꯨ ꯈꯨ ꯈꯨꯗꯒ ꯁ꯭ꯂꯥꯏꯗꯤꯡ ꯇꯧꯈꯤꯕꯗꯣ ꯃꯦ ꯁꯤꯅ ꯒꯣꯜ ꯆꯟꯈꯤꯕꯗꯣ ꯔꯣꯅꯥꯜꯗꯣꯅ ꯌꯦꯡꯍꯧꯕꯗ
ꯃꯤꯁꯤꯒꯤ ꯃꯤꯁꯤꯅ ꯁꯥꯟꯅꯕꯁꯤꯡꯗꯤ ꯐꯖꯗꯦ ꯐꯖꯗꯦ
ꯅꯪ ꯈꯪꯅꯤꯗꯅ ꯑꯗꯨꯕꯨꯗꯤ
ꯎꯝ ꯍꯦꯇ꯭ꯔꯤꯛ ꯂꯧꯋꯦ ꯒꯣꯜ ꯆꯟꯕ ꯋꯥ ꯉꯥꯛꯇꯅꯦ ꯄ꯭ꯂꯤꯗꯤ ꯅꯩ ꯗꯦꯕ
ꯅꯣꯏꯒꯤ ꯔꯣꯅꯥꯜꯗꯣꯗꯤ ꯁꯨꯏꯋꯤ
ꯅꯩꯗ꯭ꯔꯣ ꯑꯗꯨꯅ ꯌꯨꯅꯤꯛ ꯑꯣꯏꯗ꯭ꯔꯣ
ꯒ ꯍꯥꯏꯕꯤꯔꯣꯏ ꯑꯩꯈꯣꯏ ꯑꯣꯔꯥꯜꯗꫭ ꯗꯨ ꯁꯋꯤ ꯁꯋꯤ ꯍꯥꯏꯕꯤꯒꯦ ꯅꯣꯏ ꯏꯗꯤ
ꯕ
ꯁꯨ ꯀꯌꯥ ꯈꯥꯛ ꯇꯁꯦ ꯕ꯭ꯂꯨꯇꯨꯠ ꯣꯜ ꯆꯠꯂꯒ ꯑꯗꯨꯁꯨ ꯭ꯂꯨꯇꯨꯠ ꯣꯜ ꯆꯟꯕꯗꯣ ꯃꯁꯝꯅ ꯒꯣꯜ ꯆꯟꯕꯗꯣ ꯂꯥꯁ ꯋꯥꯔꯜ ꯀꯞꯇꯥ ꯕ꯭ꯔꯨꯅꯣ ꯐꯔꯅꯥꯟꯗꯦꯁꯀꯤ ꯑꯣꯏꯔꯝꯕꯗꯣ
ꯅ ꯅꯩꯏꯔꯦ ꯀꯩꯕ
ꯁꯨꯏꯋꯤ ꯅꯣꯏ ꯔꯣꯅꯥꯜꯗꯣ ꯐꯦꯟꯁꯦ ꯅꯨꯡꯉꯥꯏꯅꯦ ꯂꯛꯅꯕ
ꯅꯣꯏ ꯃꯤꯁꯤꯗꯤ ꯁꯨꯏꯅ ꯍꯦꯟꯅ ꯅꯨꯡꯉꯥꯏ ꯀꯩꯅꯣ